ꯑ ꯆꯞ ꯆꯥꯕ꯭ꯔꯣ
ꯆꯥꯕꯩ ꯆꯥꯕꯩ ꯅꯪꯗꯤ
ꯍꯦ ꯇꯠꯇꯣꯛꯑꯒ ꯂꯩꯔꯦ ꯀꯩ ꯃꯊꯦꯠ ꯆꯥꯔꯒꯦ ꯉꯁꯤꯒꯤꯗꯤ
ꯑꯩ ꯀꯩꯅꯣ ꯀꯩꯅꯣ ꯀꯩꯅꯣ ꯀꯩꯅꯣ ꯑꯣ ꯑꯂꯨꯒ ꯀꯩꯅꯣ ꯅꯥꯀꯣꯄꯤꯅ ꯅꯥꯀꯣꯄꯤꯒ ꯀꯩꯅꯣ ꯈꯥꯃꯦꯟ ꯃꯤꯛꯁꯅꯦ ꯑꯍꯨꯝ ꯃꯔꯤ ꯃꯤꯛꯁ ꯇꯧꯔꯒ ꯆꯥꯏ ꯅꯪꯗꯦ
ꯑꯩꯖꯤ ꯔꯣꯝꯕ ꯆꯥꯏꯗ
ꯀꯩ ꯏꯔꯣꯅꯣ ꯌꯦꯟꯗꯦꯝꯃꯨ ꯀꯩ
ꯊꯣꯡꯖꯤꯡꯒ ꯑꯂꯨꯒ
ꯋꯥꯎ ꯋꯥꯎ
ꯌꯥꯏ ꯌꯥꯏ ꯀꯩꯗꯧꯔꯤꯅꫭ
ꯀꯩꯗꯧꯔꯤꯅꯣ ꯕ꯭ꯔꯗ꯭ꯔꯗꯤ
ꯑꯩꯗꯤ ꯐꯝꯂꯒ ꯑꯗꯨꯝ ꯂꯩꯔꯤ
ꯍꯣꯔꯦꯟ ꯕꫭꯜ ꯌꯦꯡꯗꯨꯔꯥ
ꯑ ꯕꫭꯜꯁꯦ ꯑꯣ ꯀꯅꯥ ꯁꯄꯣꯠ ꯅꯅ
ꯑꯁ ꯑꯩꯁꯄꯣꯠ ꯇꯧꯕꯗꫭ ꯄꯣꯈ꯭ꯔꯦ ꯑꯗꯨꯒꯤꯕꯣꯜ ꯌꯦꯡꯗ꯭ꯔꯦ ꯅꯥꯠꯇꯦ ꯅꯠꯇꯦ ꯑꯝꯇ ꯅꯠꯇꯦ ꯕ꯭ꯔꯖꯜꯗꯟꯅ ꯁꯄꯨꯗꯧꯕ
ꯑ
ꯍ ꯌꯦ ꯑ ꯐꯟꯅꯅꯦ ꯈꯜꯂ ꯍꯣꯔꯦꯟ ꯈꯪꯗ꯭ꯔꯦ ꯑꯩ ꯕꯣꯜꯃꯔꯝ
ꯍꯌꯦꯡ ꯑꯌꯨꯛꯇꯤ ꯃꯦꯁꯤꯒ ꯀꯩ ꯀꯩꯅꯣ ꯂꯥꯛꯏ ꯐꯖꯗꯣꯏꯅꯤ
ꯑꯣ ꯄꯨꯡ ꯀꯌꯥꯗ ꯂꯩꯔꯦꯅꯣ ꯍꯌꯦꯡꯗꯤ
ꯃꯦꯁꯤꯒꯤꯗꯤ ꯄꯨꯡ ꯇꯔꯨꯛ ꯃꯈꯥꯏꯗ ꯇꯥꯏꯃꯤꯡꯗ
ꯑꯩ ꯑꯩ ꯑꯩꯒꯤ ꯋꯥꯈꯥꯎꯗꯔ ꯈꯪꯗꯦ ꯃꯦꯆꯦꯒꯤꯁꯦ ꯑꯗꯨꯝ ꯁꯟꯗꯦꯗ ꯑꯣꯏꯕ ꯃꯥꯜꯂꯤꯅꯦ
ꯑꯥ ꯃꯦꯁꯤꯗꯤ ꯃꯩ ꯆꯠꯄꯅꯦꯍꯦ
ꯕꯥ
ꯎꯝ ꯃꯥꯁꯦ ꯑꫭ ꯍꯌꯦꯡ ꯂꯩꯔꯦ ꯄꯨꯡ ꯇꯔꯨꯛ ꯃꯦꯁꯤ ꯃꯦꯁꯤꯕꯨ ꯁꯄꯣꯠꯅꯦ ꯍꯟꯗꯅ ꯂꯁꯅꯦ ꯔꯤꯇꯌꯥꯔ ꯆꯠꯂꯅꯤ ꯃꯥ
ꯈꯔ ꯈꯔ ꯆꯠꯄ ꯃꯥꯜꯂꯦ
ꯆꯞꯄꯦꯅꯦ ꯅꯪꯒꯤꯔꯣ ꯑꯩꯒꯤꯔꯣ ꯅꯦꯗꯤ ꯐꯕ꯭ꯔꯣ ꯅꯦꯠ ꯅꯨꯡꯉꯥꯏꯕ꯭ꯔꯣ ꯅꯉꯣꯟꯗ
ꯑꯩ ꯈꯣꯟꯖꯦꯛꯁꯨ ꯅꯪ ꯐꯖꯅ ꯇꯥꯗꯕ ꯑꯩꯁꯨ ꯅꯪ ꯈꯖꯦꯛ ꯐꯖꯅ ꯇꯥ
ꯑꯩꯗꯤ ꯑꯗꯨꯝ ꯇꯥꯏ ꯀ
ꯑꯣ
ꯇ
ꯍꯣꯔꯦꯟꯗꯤ ꯀꯩꯀꯩ ꯁꯥꯟꯅꯥꯅꯤ ꯍꯥꯏꯕ꯭ꯔꯣ ꯈꯪꯗꯕꯔꯣ
ꯀꯥꯎꯕꯅꯦ ꯍꯧꯖꯤꯛ ꯍꯧꯖꯤꯛ ꯈꯔ ꯌꯦꯡꯉꯒ ꯀꯩꯒꯤꯅꯣ ꯏꯪꯂꯦꯟ ꯏꯪ꯭ꯂꯦꯟꯒ ꯅꯣꯔ ꯑꯦ ꯄꯨꯡ ꯑꯅꯤꯃꯛ
ꯅꯣꯔꯋꯦ ꯅꯣꯔꯋꯦ ꯑꯁ ꯅꯣꯔꯋꯦ
ꯑꯥꯎ ꯏꯪ
ꯅꫭꯔꯋꯦꯗꫭ ꯄꫭꯔꯗꯤ ꯐꯥꯗꯧꯕ
ꯀꯅꯥ ꯄꯣꯗꯦꯕꯣ ꯀꯅꯥ
ꯎꯕꯤꯗꯣ
ꯅꯣꯔꯋꯦ
ꯎꯝ
ꯎꯝ ꯑꯗꯨꯅꯤ ꯑꯥꯔꯖꯦꯟꯇꯤꯅꯥ ꯚꯔꯁꯦꯁ ꯁ꯭ꯋꯤꯖꯔꯂꯦꯟ ꯂꯩꯔꯦ ꯄꯨꯡ ꯇꯔꯨꯛ ꯃꯈꯥꯏꯗ
ꯎꯝ ꯑꯗꯨ ꯅꯨꯄꯥꯗꯣ ꯍꯦꯟꯅꯗꯦꯕ ꯑꯩ ꯑꯩꯈꯣꯏ ꯇꯤꯝꯒ ꯃꯨꯣꯟꯒ ꯁꯥꯟꯅꯕꯗ ꯑꯩꯈꯣꯏꯃꯨꯛ ꯀꯩꯅꯣ ꯃꯣꯏꯅ ꯉꯝꯈ꯭ꯔꯕ ꯆꯠꯈ꯭ꯔꯦꯀꯣ ꯇꯥꯕ꯭ꯔꯣ
ꯇꯥꯏ
ꯎꯝ ꯇꯨꯃꯤꯟ ꯂꯩꯕꯒꯨꯝ ꯇꯧꯒꯗ ꯑꯣꯏꯅꯗꯤ ꯀꯔꯤꯔ ꯅꯊꯟꯗ ꯅꯣꯛꯔꯒ ꯂꯩꯕ ꯃꯥꯜꯂꯤ ꯅꯪ
ꯑꯩ ꯑꯣ ꯏꯊꯥꯟꯇꯅꯦ ꯅꯪꯗꯤꯌꯦ
ꯃꯊꯦꯜ ꯃꯊꯦꯜꯗꯨ ꯃꯌꯥꯝ ꯄꯨꯟꯅ ꯊꯣꯡꯉꯒ ꯆꯥꯕꯅꯤꯅ ꯑꯗꯨꯅ ꯂꯩꯐꯝ ꯍꯥꯏꯔꯤꯅꯦ
ꯑꯩ ꯆꯥꯛ ꯊꯣꯡꯕ ꯍꯩꯇꯕꯤ
ꯀꯔꯤꯅꯣ
ꯀꯅꯥ ꯊꯧꯉꯤꯅꯣ ꯑꯗꯨꯗꯤ
ꯑꯩ ꯑꯩ ꯌꯥꯝ ꯈꯨꯠ ꯌꯨꯝꯗ ꯂꯩꯔꯤꯉꯩꯗꯒꯤ ꯑꯩꯈꯣꯏ ꯏꯃꯥ ꯑꯩꯈꯣꯏ ꯕꯕꯥ ꯑꯗꯨꯝ ꯇꯣꯡꯉꯦ ꯍꯧꯖꯤꯛ
ꯅꯪ ꯌꯨꯝꯗ ꯂꯩꯔꯛꯑꯒꯦꯗꯤ ꯍꯧꯖꯤꯛ ꯌꯨꯝꯗ ꯂꯩꯔꯤꯔꯕꯣ
ꯌꯨꯝꯗ ꯅꯠꯇꯦ ꯍꯧꯖꯤꯛꯇꯤ ꯔꯦꯟꯗ ꯂꯩ
ꯑꯣ ꯇꯝꯄꯥꯎ ꯇꯣꯏꯔꯅꯤ ꯑꯗꯨꯗꯤ
ꯎꯝ ꯅꯪꯁꯨ ꯇꯝꯄꯥꯛꯇꯔꯣ
ꯍꯣꯏ ꯃꯥꯅꯦ
ꯑꯆꯥ ꯏꯟꯖꯥꯡ ꯊꯨꯝꯝꯕ ꯍꯣꯏꯇꯣꯏꯕꯤ ꯆꯥꯛ ꯊꯨꯝꯕ ꯍꯣꯏꯇꯔꯤ
ꯃꯔꯛ ꯃꯔꯛ ꯃꯔꯒꯇ
ꯍꯌꯦꯡ ꯆꯠꯀꯦ ꯇꯧꯔꯤꯅꯤ
ꯑꯣ ꯎꯝ ꯑꯗꯨꯗꯤ ꯀꯩꯅꯣ ꯁꯤꯟꯇꯔꯗꯣ ꯇꯥꯕ ꯃꯥꯜꯂꯦ ꯆꯠ ꯆꯠꯇꯣꯏꯔꯥ
ꯀꯩ ꯍꯥꯏꯕ ꯀꯩ ꯀꯩ
ꯁꯦꯟꯇꯔ ꯁꯦꯟꯇꯥꯔ ꯁꯦꯟꯇꯥꯔ
ꯀꯩꯗ ꯀꯩꯩꯅꯣ ꯍꯥꯢꯕꯁꯤ
ꯑꯗꯨꯗꯤ ꯆꯤꯆꯦꯒꯤꯗꯣ ꯍꯣꯢ
ꯑꯥ
ꯑꯣ ꯑꯗꯨꯗ ꯑꯣꯏꯕ꯭ꯔꯥ ꯅꯣꯏꯁꯨ
ꯍꯥꯎ
ꯑꯣ
ꯍꯥꯌꯦꯡ ꯂꯥꯛ ꯑꯣ
ꯑꯩ ꯈꯪꯗꯦꯅꯦ ꯅꯣꯡ ꯆꯨꯔꯗꯤ
ꯑꯣ ꯅꯣꯡ ꯆꯨꯨꯔꯗꯤ ꯌꯥꯗꯕ꯭ꯔꯣ
ꯑꯥ
ꯅꯣꯡ ꯆꯨꯨꯔꯣꯏꯌꯦ ꯑꯩ ꯄ꯭ꯔꯔꯊꯅꯥ ꯀꯟꯅ ꯇꯧꯕꯤꯒꯦꯁꯦ
ꯐꯁꯇꯦꯡ ꯂꯧꯔꯣ ꯆꯥꯛ ꯆꯥ ꯇꯣꯛꯔꯒ
ꯎꯝ ꯔꯦꯗꯤꯗ ꯂꯩꯔꯦ ꯍꯥꯏ ꯕꯥꯢꯕꯜ ꯕꯥꯢꯕꯜ ꯀꯥꯏ ꯆꯈ꯭ꯔ ꯖ
ꯔꯦꯗꯤꯗ ꯂꯩꯔꯦ ꯍꯥꯢꯔꯒ ꯕꯥꯢꯕꯜ ꯀꯥꯏ ꯆꯠ
ꯍꯥ ꯆꯠꯁꯦꯀꯣ ꯀꯌꯥ
ꯌꯦꯡꯁꯦ ꯃꯑꯣꯡ ꯌꯦꯡꯁꯦ
ꯀꯅꯥ ꯀꯅꯥ ꯂꯩꯔꯤꯒꯦ ꯅꯨꯡꯉꯥꯏꯔꯤꯕꯣ ꯅꯪꯕꯣ
ꯑꯗꯨꯝ ꯅꯨꯉꯥꯏꯔꯤ ꯈꯣꯢ ꯃꯁꯦꯜ ꯄꯨꯟꯅ ꯂꯩꯔꯦ
ꯀꯩꯀꯩ ꯍꯟꯗꯛꯇꯤ ꯀꯩꯀꯩ ꯇ꯭ꯔꯦꯅꯤꯡ ꯀꯩꯀꯩ ꯇꯝꯃꯤꯅꯣ ꯀꯩꯀꯩ ꯍꯣꯠꯅꯔꯤꯅꯣ
ꯇꯥꯌꯦ ꯇꯥꯌꯦ ꯇꯥꯗꯕ꯭ꯔꯥ
ꯇꯥꯌꯦ ꯀꯩ ꯀꯩ ꯍꯣꯅꯔꯤꯅꯣꯟꯗ
ꯏꯟꯖꯤꯅꯤꯌꯥꯔꯤꯡꯒꯤ
ꯑꯣ ꯐꯩꯅꯦ ꯀꯩ ꯀꯩ ꯂꯥꯏꯅꯣ
ꯑꯦꯟ ꯑꯥꯏ ꯇꯤ ꯁꯤ ꯑꯦꯁ
ꯑꯁ ꯌꯥꯝ ꯐꯩ ꯇꯣꯂꯣꯞ ꯆꯥꯗꯧ ꯀꯨꯏꯗ꯭ꯔꯦꯅꯦ
ꯌꯥꯝ ꯋꯥꯠꯂꯤꯗ
ꯆꯍꯤ ꯀꯌꯥ ꯁꯨꯔꯦ ꯇꯝꯕ
ꯎꯝ ꯋꯥꯟ ꯌꯔ
ꯑꯥ ꯌꯥꯏ ꯌꯥꯏ ꯑꯩꯗꯤ ꯉꯥꯎ ꯉꯎꯒꯃꯤ ꯆꯞ ꯃꯥꯅꯦ ꯑꯗꯨꯝ ꯂꯩꯔꯤ
ꯎꯝ
ꯄꯩꯁꯥ ꯃꯥꯡꯍꯟꯕ
ꯅꯪ ꯍꯥꯏꯗꯣꯛꯇꯕꯒꯤ ꯑꯣꯏꯔꯝꯅꯦ
ꯍꯥꯥ
ꯅꯪ ꯍꯥꯏꯗꯣꯛꯇꯕꯒꯤ ꯑꯣꯏꯔꯝꯅꯦꯕ
ꯑꯌꯥ ꯑꯩ ꯀꯩꯝ ꯇꯧꯗꯦ ꯊꯦꯡ ꯅꯪ ꯅꯪ ꯆꯍꯤ ꯀꯌꯥ ꯀꯩꯅꯣ ꯅꯣꯏꯗꯨ ꯎꯝ ꯋꯥꯔꯤ ꯁꯅꯕ ꯅꯨꯡꯉꯥꯏꯇꯕ꯭ꯔꯣ
ꯑꯗꯨ ꯅꯇꯦꯗꯅ ꯅꯣꯛꯅꯤꯡꯕꯒꯤ
ꯅꯧꯅꯤꯡ ꯃꯅꯦ ꯑꯩꯒꯤꯗꯤ ꯑꯩ ꯀꯩꯩꯅꯣ ꯍꯥꯏ ꯀꯩ ꯍꯥꯏ ꯑꯃꯨꯛ ꯀꯥꯎꯔꯦ ꯅꯪ ꯅ ꯀꯩꯅꯣ ꯑꯩ ꯀꯩ ꯍꯥꯏꯒꯦ ꯇꯧꯔꯕꯅꯣ ꯅꯪ ꯍꯧꯖꯤꯛꯇꯣ
ꯆꯍꯤ ꯍꯪꯕ ꯅꯠꯇ꯭ꯔꯣ
ꯑꯣ ꯅꯪ ꯆꯍꯤ ꯀꯌꯥꯁꯨꯔꯦ ꯑꯦꯌꯔꯇꯦꯜ ꯅꯦꯠꯋꯥꯛꯁꯦ ꯏꯁꯂꯣ ꯆꯜꯅꯤꯅꯦ ꯑꯂꯥꯏ ꯏꯀꯥꯏꯕꯣꯅꯦ
ꯇꯨꯊꯥꯎꯖꯟ ꯀꯌꯥ ꯄꯣꯛꯀꯦ
ꯅꯣꯛꯔꯒꯥ ꯂꯩꯒꯤꯅꯨ
ꯐꯥꯏꯚꯇ
ꯍꯂꯣ ꯏꯁꯄꯤꯀꯤꯡ ꯇꯥꯏ ꯇꯥꯏ ꯍꯥꯏꯔꯣ ꯍꯥꯏꯔꯣꯅꯦ ꯇꯥꯔꯦꯅꯦ
ꯎꯝ ꯐꯥꯏꯚꯇ ꯄꯣꯛꯑꯦꯕ
ꯊꯥ ꯀꯩ ꯊꯥꯗ ꯄꯣꯛꯀꯦ
ꯗꯤꯁꯦꯝꯕꯔ
ꯎꯝ
ꯅꯪꯗꯤ
ꯅꯪ ꯊꯥꯗ ꯈꯔ ꯑꯉꯥꯡ ꯑꯣꯏꯌꯦ ꯇꯨꯊꯥꯎꯖꯟꯗꯤ ꯆꯞ ꯃꯥꯟꯅꯩ
ꯅꯪꯅ ꯀꯩ ꯊꯥꯗ ꯑꯣꯏꯕ
ꯑꯩꯅ ꯁꯤꯊꯥ ꯍꯟꯗꯛ ꯊꯥ
ꯑꯣ
ꯑꯩ ꯀꯩꯒꯤ ꯑꯩ ꯈꯣꯟꯖꯦꯜꯁꯦ ꯀꯩꯅꯣ ꯍꯥꯏꯗꯤ ꯀꯔꯤ ꯇꯧꯕ꯭ꯔꯥ ꯅꯨꯄꯤꯒꯤ ꯃꯥꯟꯕ꯭ꯔꯣ
ꯑꯗꯨꯝ ꯅꯣꯛꯏ ꯀꯩꯩꯅꯣ ꯀꯥ
ꯎꯝ ꯑꯗꯨ ꯑꯗꯨ ꯂꯩꯇꯦ ꯇꯥꯕ꯭ꯔꯥ ꯇꯥꯏꯌꯦ ꯅꯪ ꯈꯣꯟꯖꯦꯜꯁꯦ ꯐꯖꯅ ꯇꯥꯏꯌꯦ
ꯑꯩ ꯈꯨꯟꯖꯦꯟꯁꯦ ꯃꯔꯛ ꯃꯔꯛ ꯆꯠꯄ ꯃꯥꯜꯂꯦ ꯅꯐꯝꯗ
ꯀꯩꯕ
ꯑꯦ ꯑꯩ ꯈꯨꯟꯖꯥꯁꯦ ꯆꯠꯄ ꯃꯥꯜꯂꯦꯕ ꯅꯪ ꯇꯥꯗꯕꯗꯣ
ꯈꯔꯥ ꯈꯔꯥ ꯆꯞꯄꯦ ꯁꯤ ꯑꯦꯔꯇꯦꯜ ꯅꯦꯠꯋꯥꯛꯅꯥꯅꯤ ꯅꯪ ꯀꯩ ꯑꯃꯨꯛ ꯀꯥꯎꯔꯦ ꯑꯩꯗꯤ ꯀꯩꯅꯣ ꯕꯦꯔꯥꯅꯤ
ꯀꯩꯅꯣ ꯅꯔꯚꯔꯦꯁ ꯅꯔꯚꯁ ꯆꯠꯄ ꯃꯥꯜꯂꯦ
ꯅꯠꯇꯦꯕꯥ ꯑꯗꯨꯝ ꯋꯥ ꯑꯃ ꯀꯩꯅꯣ ꯑꯩ ꯍꯪꯉꯦ ꯇꯧꯔꯝꯕꯗꯨ ꯀꯥꯎꯔꯦ ꯑꯃꯨꯛ
ꯑꯣ ꯅꯣꯏ ꯑꯥ ꯂꯥꯏꯁꯪ ꯂꯥꯏꯁꯪꯗꯤ ꯑꯗꯨꯝ ꯀꯩꯅꯣ ꯅꯣꯡꯃꯥꯏꯖꯤꯡ ꯈꯨꯗꯤꯡ ꯑꯗꯨꯝ ꯆꯠꯄ꯭ꯔꯥ
ꯑꯩꯁꯨ ꯍꯟꯗꯛꯅ ꯑꯍꯥꯟꯕꯅꯦ
ꯑꯩꯗꯤꯆꯔꯁ ꯆꯛ ꯆꯠ ꯆꯠꯂꯨꯏꯁꯦ
ꯑꯣ ꯀꯌꯥꯔꯛꯇꯤ ꯁꯨꯔꯦ ꯑꯗꯨꯗꯤ ꯑꯥ ꯍꯌꯦꯡꯅ ꯑꯍꯥꯟꯕ ꯑꯣꯏꯗꯣꯏꯔꯣ ꯑꯗꯨꯗꯤ
ꯌꯥ ꯍꯌꯦꯡꯅ ꯑꯍꯥꯟꯕ ꯑꫭꯏꯗꫭꯏꯅꯦ
ꯎꯝ ꯅꯃꯥꯟꯅꯕ ꯀꯩꯒ ꯆꯠꯇꯧ ꯃꯥꯜꯂꯦ ꯑꯗꯨꯗꯤ
ꯑꯥꯎ ꯍꯣꯏ ꯑꯗꯨꯝ ꯆꯠꯂꯦ
ꯎ
ꯅꯪꯁꯦ
ꯑ
ꯃꯐꯝꯐꯝꯁꯨ ꯍꯥꯏꯗ ꯎ ꯄ ꯌꯥ ꯍꯥꯏ ꯀ
ꯃꯇꯥ ꯑꯃꯅꯦ ꯅꯪꯒꯤ ꯋꯥꯇꯥꯗꯨꯗꯤ
ꯍꯥꯥ
ꯃꯥ ꯃꯅꯦ ꯋꯥ
ꯑ ꯅꯪ ꯅꯪꯁꯦ ꯃꯤꯇꯩꯩ ꯃꯤꯇꯩꯩꯂꯣꯟ ꯑꯗꯨꯝ ꯍꯥꯏꯕ ꯍꯩꯌꯦ ꯍꯥꯏꯗꯤ ꯅꯪ ꯆꯍꯤ ꯀꯌꯥ ꯁꯨꯔꯛꯑꯦ ꯁꯤ ꯁꯤꯗ ꯂꯩꯌꯦꯕ ꯇꯝꯄꯥꯛꯇ
ꯑꯩꯁꯨ ꯍꯟꯗꯛ ꯍꯟꯗꯛꯇ ꯂꯩꯔꯤꯅꯦ ꯑꯩꯁꯨ
ꯑꯗꯨ ꯃꯩꯇꯩꯂꯣꯟꯅꯤ ꯀꯃꯥꯏꯅ ꯁꯤꯃꯨ ꯍꯥꯏꯁꯤꯗꯤ ꯀꯃꯥꯏꯅ
ꯑꯁ ꯑꯗꯨꯝ ꯈꯣꯏꯗꯨꯗꯤ
ꯈꯣꯏꯔꯁꯨ ꯐꯖꯅ ꯉꯥꯡꯉꯦꯕ ꯅꯪꯗꯤ
ꯁ ꯌꯥꯗꯅꯦ ꯑꯥꯥ ꯑꯩꯈꯣꯏ ꯑꯩꯈꯣꯏ ꯃꯁꯦꯜ ꯉꯥꯡꯅꯕꯗꯅꯦꯕ ꯑꯗꯨꯝ ꯎꯝ ꯍꯩꯇꯕ ꯃꯁꯦꯜ ꯉꯥꯡꯅꯕꯗꯒꯤꯅꯦꯕ ꯑꯗꯣ
ꯎꯝ
ꯃꯣꯏ ꯃꯩꯇꯩꯈꯣꯏꯒ ꯑꯗꯨꯝ ꯉꯥꯡꯉꯗꯤ ꯑꯗꯨꯝ ꯀꯩꯅꯣ ꯑꯩꯅ ꯉꯥꯡꯕꯗꯣ ꯃꯣꯏꯗꯗꯤ ꯀꯩꯅꯣꯝ ꯇꯧꯋꯦꯕ
ꯑꯩꯈꯣꯏ ꯑꯩꯈꯣꯏꯅ ꯃꯤꯇꯩꯩꯇꯩꯂꯣꯟ ꯉꯥꯡꯁꯦ ꯇꯥꯕ ꯅꯨꯡꯉꯥꯏꯇ꯭ꯔꯣꯅꯦ
ꯈꯪꯗꯦꯗ ꯑꯩꯈꫭꯏꯅ ꯉꯥꯡꯕꯅꯤꯅ ꯇꯥꯗꯕꯅꯤꯅ
ꯑꯜ ꯅꯪ ꯀꯃꯥꯏ ꯈꯪꯗꯕ
ꯑꯂ
ꯅꯧꯅꯤꯂꯣꯅꯦ
ꯪꯅꯪꯒꯤꯗꯩ ꯂꯧ ꯂꯥꯛꯑ ꯍꯥꯏꯗꫭꯏꯅꯦꯕ ꯑꯗꯨꯒꯤꯅꯦ
ꯔꯤꯃꯤꯛꯁ ꯉꯇꯅꯤ ꯉꯥꯏ ꯑꯗꯨꯅ ꯐꯠꯇ꯭ꯔꯣ ꯕ꯭ꯔꯣꯀꯟ
ꯁꯤꯁꯤ
ꯅꯪ ꯑꯠꯆꯥ ꯅꯨꯡꯉꯥꯏꯔꯤꯀꯣ ꯅꯨꯡꯉꯥꯏ
ꯑꯗꯨꯝ ꯅꯨꯡꯉꯥꯏꯔꯦ ꯅꯣꯏꯗꯤ ꯑꯗꯨꯝ ꯅꯃꯥꯟꯅꯕꯈꯩꯒ ꯑꯗꯨꯝ ꯃꯔꯛ ꯃꯔꯛ ꯀꯣꯏꯕ ꯆꯠꯄꯒꯨꯝꯕ ꯅꯠꯇꯕ꯭ꯔꯥ
ꯆꯠꯂꯦ ꯋꯥꯀꯤꯡ ꯒꯟ ꯆꯠꯇꫭꯏꯅꯦ
ꯑꯣ ꯌꯥꯝ ꯂꯥꯞꯅ ꯆꯠꯂꯝꯗꯧ ꯃꯥꯜꯂꯦ ꯑꯗꯨꯗꯤ ꯅꯃꯥꯟꯅꯕꯒꯩꯀ ꯄꯨꯜꯅ ꯆꯠꯂꯗꯤ
ꯑꯥꯎ